ꯍꯂꯣ ꯍꯂꯣ
ꯇꯥꯕꯔ‌ꯣ
ꯇꯥꯏꯌꯦ ꯇꯥꯏꯌꯦ ꯀꯩ ꯇꯧꯔꯤꯅꯣ
ꯍꯧꯖꯤꯛꯇꯤ ꯁꯨꯝ ꯐꯝꯃꯥꯒ ꯂꯩꯌꯦꯝ
ꯑꯣ
ꯅꯪꯗꯤ
ꯆꯥꯛꯒꯨꯝꯃꯅꯤ ꯆꯥꯔꯕꯣ
ꯎꯝ ꯆꯥꯛ ꯆꯥꯕ ꯂꯣꯏꯕꯗ ꯉꯥꯏꯔꯤ ꯑꯆꯥꯄꯣꯠ ꯑꯃꯨꯛ ꯆꯥꯔꯤꯕ
ꯑꯁ ꯅꯨꯡꯉꯥꯏꯔꯦꯅꯦ ꯅꯪꯃꯛ ꯅꯨꯡꯉꯥꯏꯕ ꯂꯩꯇ꯭ꯔꯦꯍꯦ
ꯑꯆꯥꯄꯣꯠ ꯆꯥ ꯂꯣꯏꯔꯒ ꯑꯃꯨꯛꯀꯥ ꯆꯞ ꯄꯣꯠ ꯆꯥꯕꯗꯤ ꯈꯔ ꯋꯥꯡꯉꯤꯀꯣ
ꯆꯥꯛ ꯆꯥꯕ ꯂꯣꯏꯔꯒ ꯑꯃꯨꯛꯀꯥ ꯑꯆꯥꯄꯣꯠ ꯆꯥꯔꯅꯤ ꯍꯥꯏꯁꯦ
ꯎꯝ ꯉꯁꯤ ꯏꯟꯁꯥꯡ ꯍꯥꯎꯇꯕ ꯑꯣꯏꯔꯝꯅꯤꯗ
ꯎꯝ ꯅꯨꯡꯖꯥꯡꯗꯤ ꯑꯗꯨꯝ ꯍꯥꯎꯋꯦꯗ
ꯑꯣ
ꯑꯗꯣ ꯑꯃꯨꯛꯀꯥ ꯆꯥꯅꯤꯡꯕ ꯑꯩꯅ
ꯒꯩ ꯏꯟꯁꯥꯡ ꯆꯥꯒꯦ ꯑꯩ ꯆꯥꯈ꯭ꯔꯦ ꯍꯣꯏ ꯆꯥꯛꯆꯥ ꯂꯣꯏꯔꯒ ꯉꯁꯤꯁꯦ ꯎꯁꯣꯏ ꯆꯥꯌꯦ ꯂꯦꯝꯕꯨꯨ ꯁꯨꯠꯇꯣ
ꯎꯝ ꯅꯪꯖꯨ ꯎꯁꯣꯏ ꯄꯥꯝꯕ꯭ꯔꯥ
ꯅꯣꯏ ꯑꯗꯨꯝ ꯆꯥꯏ ꯄꯥꯝꯃꯤꯅ ꯍꯥꯏꯕꯗꯤ ꯁꯤꯖꯟ ꯁꯤꯖꯟꯒꯤꯅꯤꯅ ꯀꯣ ꯃꯣꯏꯗꯤ
ꯎꯝ ꯎꯠꯇꯤ ꯊꯣꯡꯉꯒ ꯆꯥꯕꯁꯨ ꯍꯥꯎꯋꯤꯀꯣ
ꯎꯝ ꯍꯥꯎꯋꯦ ꯑꯗꯨꯁꯨ ꯆꯝꯐꯨꯠ ꯀꯨꯝꯕꯁꯨ ꯍꯥꯎꯋꯦ
ꯎꯝ ꯁꯤꯡꯖꯨꯁꯨ ꯍꯥꯎꯋꯦ ꯑꯗꯣ ꯑꯩꯗꯤ ꯆꯝꯐꯨꯠꯗꯤ ꯆꯥꯗꯤꯌꯦ
ꯆꯝꯐꯨꯠ ꯍꯥꯎꯕꯅꯦ ꯆꯝꯐꯨꯠ ꯍꯥꯏꯔꯗꯤ ꯀꯩꯅꯣ ꯎꯝ ꯑꯩꯈꯣꯏ ꯆꯥꯕꯗꯤ ꯄꯝꯀꯤꯟ ꯑꯥ ꯃꯦꯔꯦꯟꯒꯤ ꯃꯥꯒꯤ ꯃꯇꯣꯟꯗꯣ
ꯎꯝ
ꯑꯗꯨꯒ ꯃꯤꯛꯁ ꯇꯧꯔꯒ ꯆꯥꯕꯀꯣ
ꯑꯩ ꯑꯩꯗꯤ ꯉꯁꯤꯅ ꯑꯍꯥꯟꯕꯅꯤꯍꯦ
ꯎꯝ ꯍꯥꯎꯕꯅꯦ ꯑꯗꯨꯝ ꯆꯥꯏꯗ ꯈꯪꯗꯦꯗ ꯍꯥꯏꯐꯝ ꯈꯪꯗꯦꯗ
ꯎꯝ
ꯈꯪꯗꯦ ꯍꯥꯟꯅꯗꯩ ꯑꯗꯨꯝ ꯑꯗꯨꯝ ꯆꯥꯔꯛꯄꯅꯤꯅꯀꯣ
ꯎꯝ
ꯅꯣꯏ ꯃꯥꯏꯔꯦꯟ ꯃꯅꯥꯒꯨꯝꯕ ꯆꯥꯕ꯭ꯔꯥ ꯃꯇꯣꯟꯗꯣ
ꯑꯥ ꯑꯩꯈꯣꯏꯗꯤ ꯍꯤꯟꯖꯥꯡ ꯊꯣꯡꯔꯒ ꯆꯥꯏ ꯑꯗꯨꯗꯤ
ꯑꯣ ꯌꯦꯟꯁꯥꯡ ꯍꯥꯏꯕ ꯆꯝꯐꯨꯠ ꯅꯠꯇꯕ ꯆꯥꯏꯗ ꯑꯗꯨꯕꯨꯗꯤ
ꯏꯟꯁꯥꯡ
ꯃꯥꯏꯔꯦꯟꯒꯤ ꯀꯩ ꯀꯩ ꯍꯥꯏꯁꯦꯔꯥ ꯃꯥꯒꯤ ꯈꯔ ꯁꯣꯐ ꯑꯣꯏꯕꯗꯣ ꯃꯥꯒꯤ ꯀꯩ ꯍꯥꯏꯁꯦꯔꯥ
ꯎꯝ
ꯍꯥꯏꯕ ꯍꯩꯇꯦꯗ ꯈꯔ ꯄꯤꯛꯄꯗꯣ ꯃꯦꯔꯦꯟ
ꯎꯝ ꯎꯝ ꯅꯥꯎꯕꯗꯣ
ꯑꯥ ꯅꯧꯕꯅꯣ ꯑꯗꯨꯒ ꯗꯨꯃꯥꯏ ꯆꯠ ꯑꯗꯨ ꯑꯗꯨ ꯑꯗꯨꯃꯥꯏꯟ ꯆꯥꯕ꯭ꯔꯣ ꯅꯣꯏꯁꯨ
ꯍꯣꯏ ꯑꯗꯨꯁꯨ ꯐꯨꯠꯄ ꯍꯥꯎꯕꯅꯦ
ꯎꯝ ꯍꯥꯎꯋꯦ ꯍꯥꯎꯋꯦ
ꯎꯝ ꯑꯗꯣ ꯑꯩꯈꯣꯏꯗꯤ ꯑꯌꯥꯝꯕꯅ ꯍꯦꯟꯖꯥꯡ ꯊꯣꯡ ꯆꯥꯏꯌꯦ
ꯅꯣꯏꯗꯤ ꯀꯩ ꯏꯟꯁꯥꯡ ꯆꯥꯕ꯭ꯔꯣ
ꯑꯈꯣꯏꯗꯣꯜ ꯀꯪꯉꯥꯎ ꯑꯃꯅꯦ ꯑꯗꯨꯒ ꯀꯥꯡꯁꯣꯏ ꯊꯣꯡꯕꯒ ꯆꯥꯔꯦ ꯉꯁꯤꯗꯤ
ꯑꯣ ꯑꯣ
ꯍꯌꯦꯡ ꯑꯔꯨ ꯍꯌꯦꯡ ꯑꯌꯨꯛꯇꯤ ꯃꯥꯏꯔꯦꯟ ꯃꯅꯥ ꯆꯥꯒꯅꯤ ꯍꯌ‌ꯦꯡ ꯑꯌꯨꯛꯗꯤ
ꯑꯈꯣꯏ ꯑꯥꯟꯇꯤꯗꯤ ꯃꯥꯏꯔꯦꯟ ꯃꯅꯥꯗꯣ ꯌꯥꯝ ꯄꯥꯝꯕꯅꯦꯕ ꯃꯥꯗꯤ ꯆꯝꯐꯨꯠꯁꯨ ꯑꯗꯨꯝ ꯆꯥꯕꯅꯦꯕ
ꯑꯣ ꯑꯣ
ꯑꯗꯨꯒꯤ ꯑꯩꯅ ꯍꯦꯟꯖꯥꯡ ꯑꯣꯏꯅ ꯊꯣꯡꯕꯤꯒꯦ ꯍꯌꯦꯡꯗꯤ
ꯑꯃꯨꯛꯀ ꯆꯥꯗꯕꯤ ꯂꯩꯗꯅꯀꯣ
ꯆꯥꯅꯤꯌꯦ ꯑꯩꯁꯦ ꯌꯥꯝ ꯆꯥꯗꯕ ꯃꯥꯟꯕ꯭ꯔꯅꯦ
ꯑꯦꯍꯦ ꯈꯨꯟꯗ ꯑꯗꯨꯝ ꯂꯩꯕ꯭ꯔꯣ
ꯎꯝ ꯈꯨꯟꯗ ꯂꯩ
ꯎꯝ
ꯉꯁꯤꯁꯨ ꯄꯩꯈꯥ ꯊꯥꯕ ꯆꯠꯂꯦ ꯀꯣꯂꯦꯖꯀꯤ
ꯀꯣꯂꯦꯖꯀꯤ ꯑꯣ ꯀꯩꯅꯣ ꯀꯩꯅ‌ꯣꯔꯣ ꯁꯤꯛꯁ ꯁꯦꯝꯔꯣ
ꯎꯝ ꯃꯔꯤ ꯐꯣꯔꯠ ꯁꯦꯃꯤꯁꯇꯔ ꯎꯝ
ꯑꯦꯝ ꯌꯨ ꯑꯣꯏꯔꯝꯅ‌ꯦꯀꯣ ꯅꯣꯏ
ꯎꯝ
ꯑꯣ ꯑꯗꯨꯒꯤꯅꯦ
ꯅꯣꯏ ꯗꯤ
ꯑꯩꯈꯣꯏꯗꯤ ꯂꯣꯏꯈ꯭ꯔꯦ ꯗꯤ ꯑꯦꯝ ꯗꯤ ꯑꯦꯝꯒꯤ ꯀꯩꯅꯣ ꯁꯤꯛꯁ ꯍꯟꯗꯛ ꯂꯣꯏꯈ꯭ꯔꯦ ꯊꯥꯕ
ꯎꯝ ꯍꯟꯗꯛꯅ
ꯊꯥꯕ ꯎꯝ ꯊꯥꯕ ꯐꯥꯎ ꯐꯥꯔꯅꯤꯗ ꯗꯦꯠ ꯐꯣꯔ ꯗꯦꯠ ꯐꯣꯔꯗ ꯂꯣꯏꯈꯤꯕ
ꯎꯝ ꯑꯦꯛꯖꯝꯗꯤ ꯀꯃꯥꯏ ꯇꯧꯒꯦ
ꯑꯁ ꯑꯦꯛꯖꯥꯝꯁꯦ ꯈꯪꯗ‌ꯩꯗ ꯑꯦꯛꯖꯥꯝ ꯃꯇꯝꯗ ꯑꯩꯈꯣꯏ ꯏꯃꯨꯡ ꯉꯝꯗꯕ ꯃꯤ ꯑꯃ ꯂꯩꯕꯀꯣ ꯑꯗꯨꯒꯤ ꯄ꯭ꯔꯤꯄꯦꯔꯦꯁꯟꯗꯣ ꯈꯪꯗꯦꯗ ꯍꯣꯁꯄꯤꯇꯥꯜꯗ ꯂꯩꯕꯅꯤꯅ ꯀꯣ ꯑꯗꯨ ꯃꯇꯝꯗ‌ꯣ
ꯑꯗꯨꯝ ꯁꯤꯟꯅꯕꯗꯤ ꯌꯥꯕ꯭ꯔꯣ
ꯑꯩꯁ ꯀꯗꯥꯢꯗꯩꯅ‌ꯣ ꯑꯈꯣꯏ ꯗꯤ ꯑꯦꯝꯗꯤ ꯎꯄꯥꯢ ꯂꯩꯇꯦ ꯁꯥꯏꯟꯁ ꯁꯥꯏꯟꯁ ꯀꯨꯝꯕ ꯈꯣꯏꯗꯤ ꯑꯗꯨꯝ ꯃꯣꯏ ꯀꯣꯞꯄꯤ ꯇꯧꯔ ꯐꯪꯉ‌ꯦ ꯍꯥꯏꯕ ꯈꯔꯀꯣ ꯍꯩꯕꯁꯤꯡꯗꯤ ꯑꯩꯈꯣꯏꯗꯗꯤ ꯑꯥꯔꯠꯁꯇꯗꯤ ꯑꯥꯔꯠꯁ ꯏꯁꯇ꯭ꯔꯤꯝ ꯂꯧꯃꯤꯅ ꯎꯄꯥꯏ ꯂꯩꯇꯦ ꯌꯨ ꯄꯤ ꯑꯦꯁ ꯁꯤ ꯑꯦꯛꯖꯥꯝꯒꯗꯤ ꯂꯩꯍꯧꯔꯦ
ꯎꯝ
ꯑꯗꯨꯃꯥꯏꯅ ꯇꯥꯔꯝꯅꯤ ꯅꯣꯏꯁꯨ ꯑꯗꯨꯃꯥꯏꯅ ꯇꯥꯔꯕ꯭ꯔꯥ ꯅꯃꯥꯟꯅꯕꯤ ꯌꯦꯡꯕ ꯀꯥꯕ ꯂꯩꯕ꯭ꯔꯣ ꯑꯣ ꯅꯪꯖꯦ
ꯅꯣꯏꯗꯤ ꯀꯣꯂꯦꯖꯁꯨ ꯑꯗꯨꯝ ꯀꯥꯕ ꯅꯠꯇ꯭ꯔꯣ ꯃꯔꯛ ꯃꯔꯛꯇ ꯍꯜꯂꯣ ꯍꯥꯎ ꯇꯥꯏ ꯇꯥꯏ
ꯗꯨꯉꯥꯏꯇ ꯑꯣꯏꯔꯝꯅꯤ ꯅꯪꯗꯤ ꯀꯩ ꯀꯣꯂꯦꯖꯔꯣ
ꯑꯩ ꯀꯣꯅꯨꯡ ꯀꯣꯃꯨ ꯀꯣꯅꯨꯡ ꯃꯃꯥꯡꯗ ꯂꯩꯕꯗꯣ
ꯑꯦꯝ ꯕꯤ ꯑꯦ
ꯑ ꯑꯦꯝ ꯕꯤ ꯀꯣꯂꯦꯖ ꯇꯣ ꯑꯗꯨꯗ
ꯑꯣ ꯑꯣ ꯑꯦꯝ ꯕꯤ ꯀꯣꯂꯦꯖ ꯃꯤ ꯌꯥꯝꯃꯤꯅꯦ ꯑꯦꯝ ꯕꯤ ꯀꯣꯂꯦꯖ ꯀꯕꯁꯦ
ꯎꯝ ꯑꯗꯨꯝ ꯂꯥꯞꯄꯦ ꯈꯨꯟꯗꯒꯤ ꯆꯠꯄꯁꯨ ꯋꯥꯏ
ꯈꯨꯟꯗꯩ ꯆꯠꯄ꯭ꯔꯣ
ꯃꯥꯔꯛ ꯃꯥꯔꯛꯇ ꯆꯠꯄ
ꯑꯣ ꯑꯩꯗꯤ ꯅꯪ ꯀꯩꯅꯣ ꯏꯝꯐꯥꯜꯗ ꯂꯩꯕ꯭ꯔꯥ ꯍꯥꯏꯅ ꯈꯜꯂꯒ
ꯏꯝꯐꯥꯜ ꯂꯩꯅꯤꯡꯉꯁꯨ ꯎꯄꯥꯏ ꯂꯩꯇꯦ
ꯀꯩꯒꯤ
ꯌꯨꯝꯗꯁꯨ ꯊꯕꯛ ꯌꯥꯝꯕꯅꯤꯅ
ꯑꯣ
ꯑꯩꯈꯣꯏ ꯏꯆꯦ ꯈꯣꯏꯁꯨ ꯊꯕꯛ ꯇꯧꯕ ꯆꯠꯂꯦ ꯑꯗꯨꯒ ꯏꯅꯥꯎꯅꯨꯄꯤꯁꯨ ꯌꯨꯝ ꯂꯩꯇꯦ
ꯑꯣ
ꯑꯩ ꯏꯇꯣꯝꯇꯅꯦ ꯑꯩꯈꯣꯏ ꯏꯆꯤꯜ ꯏꯅꯥꯎꯗ ꯑꯩꯅ ꯂꯩꯔꯤꯕꯁꯤ ꯌꯨꯝꯗ
ꯎꯝ ꯅꯣꯏ ꯏꯆꯤꯟꯅꯥꯎꯀꯤ ꯌꯥꯔꯣꯅꯦ
ꯃꯔꯤꯅꯦ ꯎꯝ ꯏꯆꯦ ꯑꯅꯤꯒ ꯏꯟꯅꯥꯎꯅꯨꯄꯤ ꯑꯃꯥꯒ
ꯑꯣ ꯅꯌꯥꯝꯕꯗꯤ ꯂꯩꯇꯦ
ꯏꯌꯥꯝꯕ ꯂꯩꯇꯤꯌꯦ
ꯂꯩꯇꯦ ꯅꯣꯏ
ꯑꯩꯈꯣꯏ ꯏꯄꯥꯗꯤ ꯂꯩꯌꯦ
ꯍꯥꯏꯕꯗꯤ ꯅꯣꯏ ꯁꯤꯕꯂꯤꯡꯁꯅ ꯍꯥꯏꯅꯤꯗ
ꯅꯠꯇꯦ ꯂꯩꯇꯦ ꯎꯝ ꯑꯩꯈꯣꯏ ꯏꯄꯥꯅ ꯑꯩꯒꯤ ꯏꯌꯥꯝꯕꯁꯨ ꯑꯣꯏꯔꯦ ꯅꯨꯄꯥ ꯂꯩꯇꯕꯅꯤꯅ
ꯅꯨꯄꯤ ꯃꯔꯤꯅꯦ ꯑꯗꯨꯗꯤ
ꯎꯝ
ꯅꯪꯅ ꯃꯤꯗꯜ
ꯐꯥꯗꯣꯏꯅꯤ ꯈꯥꯜꯂꯤꯕꯅꯤ ꯑꯩꯈꯣꯏꯁꯨ
ꯑꯣ ꯑꯩ ꯑꯣꯏꯕꯤꯔꯒꯦ
ꯅꯗꯤ ꯆꯍꯤ ꯀꯌꯥ ꯁꯨꯔꯒꯦ
ꯍꯦ ꯑꯉꯥꯡ ꯑꯣꯏꯔꯤꯌꯦ ꯑꯩꯈꯣꯏꯗꯤ ꯍꯥꯏꯅꯤꯡꯉꯥꯏ ꯐꯥꯎ ꯏꯀꯥꯏꯌꯦ
ꯎꯝ ꯎꯝ ꯆꯍꯤ ꯀꯨꯟꯃꯔꯤ
ꯌꯧꯔꯅꯤꯗꯣ ꯌꯧꯔꯅꯤ ꯌꯧꯔꯅꯤ
ꯎꯝ ꯌꯧꯔꯕ꯭ꯔꯣ
ꯌꯧꯗ꯭ꯔꯤ ꯌꯧꯐꯥꯠꯇ꯭ꯔꯤ
ꯎꯝ ꯑꯩꯗꯤ ꯀꯨꯟ ꯃꯥꯊꯣꯏ ꯁꯨꯔꯦ
ꯑꯣ ꯑꯩꯅ ꯇꯣꯏꯟꯇꯤ ꯊ꯭ꯔꯤ ꯌꯦꯉꯣ
ꯎꯝ
ꯀꯨꯟꯍꯨꯝꯗꯣꯏ ꯍꯥꯏꯕ꯭ꯔꯥ ꯅꯪ ꯔꯣꯡꯃꯩ ꯂꯣꯟꯕꯨꯗꯤ ꯈꯪꯕ꯭ꯔꯣ ꯉꯥꯥꯡ ꯍꯩꯕ꯭ꯔꯣ
ꯀꯩꯌꯦ
ꯔꯣꯡꯃꯩ ꯂꯣꯟꯒꯨꯝꯕ ꯉꯥꯡ ꯍꯩꯕ꯭ꯔꯣ
ꯈꯔ ꯈꯔꯗꯤ ꯑꯗꯨꯝ ꯒ꯭ꯌꯥꯟ ꯇꯥꯏꯌꯦ
ꯑꯣ
ꯉꯥꯡꯕꯗ ꯈꯔ ꯈꯔꯗꯤ ꯑꯗꯨꯝ ꯈꯪꯉꯦꯕ
ꯎꯝ
ꯑꯗꯣ ꯍꯧꯖꯤꯛꯇꯤ ꯑꯗꯨꯒꯨꯝ ꯑꯗꯨ ꯂꯣꯟꯗꯤ ꯍꯪ ꯉꯥꯡꯔꯛꯀꯅꯨ ꯀꯣ
ꯍꯪꯕꯤꯔꯣꯏ ꯍꯪꯕꯤꯔꯣꯏ
ꯎꯝ ꯃꯗꯤ ꯃꯅꯤꯄꯨꯔꯤ ꯈꯛꯇ ꯉꯥꯡꯗꯣꯏꯕ
ꯅꯣꯏ ꯑꯦꯛꯖꯥꯝ ꯂꯣꯏꯔꯕ꯭ꯔꯣ ꯂꯣꯏꯗ꯭ꯔꯤ ꯍꯥ ꯇꯥꯕ꯭ꯔꯣ
ꯍꯜꯂꯣ
ꯍꯜꯂꯣ ꯇꯥꯕ꯭ꯔꯣ
ꯑꯧ
ꯅꯦꯠꯋꯥꯛꯅꯔꯣ ꯀꯔꯤꯔꯣ
ꯎꯝ ꯅꯦꯠꯋꯥꯛ ꯅꯨꯡꯉꯥꯏꯇ꯭ꯔꯁꯨ ꯑꯗꯨꯝ ꯃꯨꯠꯇ꯭ꯔꯗꯤ ꯄꯥꯏꯔꯁꯨ ꯌꯥꯕꯅꯤ
ꯑꯣ ꯅꯪꯁꯦ ꯑꯦꯛꯁꯄꯔꯌꯦꯟꯁ ꯑꯦꯛꯁꯄꯔꯌꯦꯟꯁ ꯂꯩ ꯃꯥꯜꯂꯦꯀꯣ
ꯍꯧꯕꯗ ꯉꯥꯏꯔꯤ ꯍꯧꯕꯗ ꯉꯥꯏꯔꯤ ꯑꯩꯗꯤ
ꯉꯁꯤꯅꯔꯣ ꯉꯔꯥꯡꯅ
ꯉꯔꯥꯡ ꯅꯍꯥꯟꯅ ꯑꯗꯨꯁꯨ ꯑꯩꯗꯤ ꯋꯥꯔꯤ ꯄꯥꯛ ꯁꯥꯗꯦꯕ
ꯑꯣ
ꯑꯁ ꯉꯁꯥꯏ ꯍꯜꯂꯛꯑꯒ ꯆꯥ ꯆꯥꯛ ꯆꯥ ꯇꯣꯛꯑꯦ ꯆꯥꯛ ꯆꯥꯕ ꯂꯣꯏꯔꯒ ꯑꯃꯨꯛꯀ ꯏꯔꯨꯕ ꯑꯗꯨ ꯏꯔꯨꯕ ꯁꯝꯁꯨ ꯆꯣꯠꯂꯤꯌꯦ ꯍꯧꯖꯤꯛꯁꯦ
ꯑꯣ ꯅꯣꯏ ꯕꯣꯜ ꯒꯨꯝꯕꯗꯤ ꯌꯦꯡꯗ꯭ꯔꯣ
ꯌꯦꯡꯉꯦ ꯑꯗꯣ ꯑꯩꯗꯤ ꯄꯥꯛ ꯌꯦꯡꯗꯦꯗ
ꯑꯣ
ꯃꯔꯛ ꯃꯔꯛꯇ ꯑꯩꯅ ꯕꯤꯠ ꯂꯩꯔꯀꯥꯟꯗ ꯌꯦꯡꯉꯦ
ꯑꯣ ꯕꯣꯜ ꯏꯟꯇꯔꯦꯁ ꯂꯩꯕ꯭ꯔꯥꯅꯦ
ꯎꯝ ꯑꯗꯨ ꯗꯤ ꯌꯥꯝ ꯀꯟꯅꯗꯤ ꯏꯟꯇꯔꯦꯁ ꯂꯩꯇꯕ
ꯑꯣ ꯅꯪꯒꯤ ꯐꯦꯚꯣꯔꯥꯏꯠ ꯄ꯭ꯂꯦꯌꯔ ꯑꯃꯗꯤ ꯂꯩꯔꯝꯅꯤꯅ ꯈꯔꯒꯨꯝꯕꯗꯤ
ꯎꯝ
ꯅꯪꯁꯨ ꯃꯦꯁꯤꯔꯣ
ꯍꯣꯏ
ꯑꯁ ꯔꯣꯅꯥꯜꯗꯣ ꯄꯥꯥꯝꯗꯦ
ꯑꯗꯨ ꯍꯦꯟꯅꯁꯨ ꯑꯃꯗꯨꯅ ꯄꯥꯝꯃꯤ
ꯃꯦ ꯃꯦꯁꯤꯅ
ꯎꯝ
ꯀꯩꯅꯣꯒꯣ ꯑꯩꯅ ꯀꯣꯜ ꯇꯧꯕꯁꯤ ꯃꯦꯁꯤꯒꯤ ꯉꯥꯛꯇꯪꯅꯦ
ꯎꯝ ꯍꯩ ꯍꯥ ꯅꯣꯏꯗꯤ ꯅꯆꯟꯤ ꯅꯅꯥꯎ ꯀꯥꯌꯥꯅꯣ
ꯑꯩꯈꯣꯏ ꯐꯥꯏꯕ ꯇꯥꯕ꯭ꯔꯣ
ꯑꯣ ꯅꯪꯅ ꯀꯌꯥ ꯁꯨꯕ
ꯑꯩꯅ ꯈ꯭ꯋꯥꯏ ꯂꯥꯁ ꯃꯤꯊꯤ
ꯎꯝ ꯅꯪꯅ ꯂꯥꯁ ꯑꯣꯏꯔꯦ
ꯑꯩꯅ ꯂꯥꯁ ꯑꯣꯏꯔꯦ
ꯅꯨꯄꯤ ꯀꯌꯥ ꯅꯨꯄꯥꯅ ꯀꯌꯥ
ꯅꯨꯄꯤ ꯑꯍꯨꯝ ꯅꯨꯄꯥ
ꯎꯝ
ꯅꯨꯄꯤ ꯑꯍꯨꯝ ꯏꯌꯥꯝꯕꯝ ꯑꯃ ꯎꯝ
ꯑꯣ ꯑꯗꯨꯗꯤ ꯅꯆꯦꯁꯤꯡꯁꯨ ꯂꯣꯏ ꯆꯥꯎꯔꯅꯤꯅꯦ
ꯎꯝ ꯑꯃꯗꯤ ꯌꯨꯝ ꯑꯃ ꯄꯥꯜꯂꯦ ꯑꯅꯤ ꯄꯥꯟꯗ꯭ꯔꯤ
ꯑꯣ
ꯑꯗꯨꯒꯩ
ꯑꯍꯨꯝ ꯑꯣꯏꯒꯗꯕ ꯅꯠꯇ꯭ꯔꯣ
ꯑꯥ ꯑꯍꯨꯝꯗꯣ ꯑꯃꯗꯤ ꯄꯥꯟꯈ꯭ꯔꯦ ꯑꯅꯤꯗꯤ ꯄꯥꯟꯗ꯭ꯔꯤꯕ
ꯎꯝ ꯑꯇꯣꯞꯄꯗꯨꯁꯨ ꯊꯤ ꯄꯥꯜꯂꯣ ꯍꯥꯏꯌꯣ
ꯑꯩꯁ ꯑꯩꯅ ꯍꯥꯏꯕ ꯌꯥꯕ꯭ꯔꯣ
ꯎꯝ